ꯍꯜꯂꯣ
ꯆꯥꯛ ꯆꯥꯔꯕꯣ ꯕꯦꯝꯃ
ꯆꯥꯔꯦ ꯕꯦꯝꯃ
ꯀꯩ ꯏꯟꯖꯥꯡꯅꯣ
ꯎꯝ ꯆꯦ ꯆꯦ ꯆꯦ ꯆꯦ ꯆꯦ ꯍꯋꯥꯏ ꯑꯁꯥꯡꯕ ꯕꯤꯟꯁ
ꯑꯣ ꯍꯥꯎꯕ꯭ꯔꯣ
ꯌꯥꯝ ꯍꯥꯎꯋꯦ ꯅꯪꯗꯤ ꯆꯥꯔꯕꯣ
ꯆꯥꯔꯦ
ꯀꯔꯤ ꯏꯟꯁꯥꯡ
ꯑꯩꯗꯤ ꯑꯂꯨꯒ ꯈꯥꯝꯃꯦꯟꯅꯦ
ꯍꯥꯎꯕ꯭ꯔꯣ
ꯌꯥꯝ ꯍꯥꯎꯋꯤ ꯀꯩꯗꯧꯔꯤꯅꯣ
ꯀꯩꯁꯨ ꯇꯧꯗꯦ ꯑꯩ ꯉꯁꯥꯏ ꯅꯪ ꯂꯥꯛꯄꯗꯣ ꯎꯪ ꯊꯝꯆꯦꯠ ꯍꯥꯏꯕ꯭ꯔꯥ ꯂꯣꯇꯥꯁ ꯃꯔꯨ ꯈꯣꯛꯑꯒ ꯆꯥꯕꯗꯣ
ꯆꯥꯅꯤꯡꯕ꯭ꯔꯣꯅꯦ ꯑꯗꯨꯒꯨꯝꯕꯗꯣ
ꯑꯗꯨ ꯂꯩꯔꯛꯑꯣ ꯍꯥꯏꯒꯦ ꯇꯧꯕꯅꯦ ꯑꯩ ꯀꯥꯎꯔꯦ
ꯍꯨꯝ
ꯅꯪ ꯎꯝ ꯀꯔꯝ ꯃꯥꯏꯅ ꯍꯥꯏꯕ꯭ꯔꯥ ꯏꯆꯦꯗ ꯅꯪ ꯄꯣꯠ ꯊꯤꯜꯂꯛꯄꯗꯣ ꯑꯩꯒꯤ ꯄꯣꯠꯁꯨ ꯌꯥꯎꯋꯦ ꯍꯥꯏꯕ꯭ꯔꯥ
ꯍꯥꯏꯈꯤꯕꯅꯦ
ꯏꯁ ꯍꯥꯏꯗ꯭ꯔꯁꯨ ꯌꯕꯗꯨꯕꯨ
ꯍꯥꯏꯗ꯭ꯔꯗꯤ
ꯎꯝ ꯄꯋꯥꯔ ꯕꯦꯡꯒ ꯄꯨꯟꯅ ꯍꯥꯞꯄ ꯕꯦꯛꯇ ꯑꯗꯨꯝ ꯊꯝꯃꯗꯤ ꯌꯥꯕꯅꯤ ꯌꯣꯔ ꯕ꯭ꯔꯦꯟ ꯏꯁ ꯅꯣꯠ ꯕ꯭ꯔꯦꯟꯅꯤꯡ ꯍꯥꯥ
ꯀꯩꯗꯧꯔꯤꯅꯣ
ꯍꯤꯞꯄꯤ
ꯍꯤꯞꯀꯅꯨ
ꯍꯤꯞꯇ꯭ꯔꯗꯤ ꯆꯦꯜꯂꯨ ꯍꯥꯏꯕ꯭ꯔꯣ
ꯆꯦꯜꯂꯣ
ꯇꯜꯂꯦ ꯂꯥꯛꯑꯣ ꯇꯜꯂꯦ ꯇꯜꯂꯤ
ꯀꯅꯥ ꯀꯅꯥ ꯂꯩꯌꯦ
ꯏꯃꯥꯁꯨ ꯏꯄꯥꯁꯨ ꯂꯩ
ꯕꯣꯜ ꯌꯦꯡꯒꯗ꯭ꯔꯣ
ꯑꯁ
ꯍꯥꯥ
ꯀꯔꯤꯅꯣꯅꯦ ꯇꯧꯔꯤꯁꯤꯕꯣ
ꯕꯣꯜ ꯌꯦꯡꯒꯗ꯭ꯔꯣ ꯎꯝ
ꯉꯁꯤ ꯀꯗꯥꯏ ꯆꯠꯀꯦ ꯕꯦꯃ
ꯀꯥꯏꯗꯁꯨ ꯆꯠꯇꯦ ꯐꯤ ꯁꯥꯏꯌꯦ
ꯐꯤꯁꯥꯏꯌꯦ ꯐꯤꯁꯥꯏꯌꯦ
ꯑꯣ
ꯉꯁꯤ ꯀꯥꯏ ꯆꯠꯄ꯭ꯔꯣ ꯍꯥꯏꯕ ꯅꯠꯇ꯭ꯔꯣ
ꯍꯣꯏ
ꯀꯥꯏꯗꯁꯨ ꯆꯠꯇꯦ ꯌꯨꯝꯗ ꯐꯤ ꯁꯥꯔꯒ ꯂꯩꯌꯦ ꯍꯥꯏꯕ
ꯌꯥꯝ ꯐꯩꯩꯅ ꯑꯗꯨꯗꯤ
ꯂꯩꯇꯦ ꯉꯁꯤ ꯍꯞꯇꯥ ꯂꯣꯏꯁꯤꯟꯒꯦ ꯇꯧꯕꯅꯦ ꯑꯗꯣ ꯉꯝꯗꯧ ꯃꯥꯟꯗ꯭ꯔꯦ
ꯍꯝ
ꯁꯤꯁꯇꯔꯗꯣ
ꯎꯝ
ꯁꯤꯁꯇꯔꯗꯣ
ꯎꯝ
ꯎꯝ ꯁꯦꯀꯦꯟ ꯍꯦꯟ ꯎꯝ ꯇꯤꯁꯥꯔꯠ ꯍꯥꯡꯉꯦ ꯍꯥꯏꯕꯗꯣ
ꯑꯥ
ꯑꯗꯣ ꯎꯝ ꯁꯦꯀꯦꯟꯍꯦꯟ ꯇꯤꯁꯥꯠꯅ ꯐꯕ꯭ꯔꯥ ꯅꯠꯇ꯭ꯔꯒꯅ ꯂꯣꯡ ꯏꯁ꯭ꯂꯤꯞꯅ ꯐꯥꯕ꯭ꯔ ꯍꯥꯏ ꯑꯩꯅ ꯈꯪꯗꯦ
ꯀ꯭ꯂꯤꯞ ꯍꯥꯌꯣꯗꯅ
ꯎꯝ ꯃꯥꯒꯤꯗꯣ ꯇꯤꯁꯥꯔꯠꯇꯣ ꯈꯔ ꯇꯥꯡꯕ ꯑꯗꯨꯒꯤ ꯑꯗꯨ ꯇꯥꯡꯃꯜꯂꯗꯤ
ꯅꯨꯄꯥꯒꯤꯔꯣ ꯅꯨꯄꯤꯒꯤꯔꯣ
ꯄꯤꯒꯤ ꯑꯗꯨ ꯂꯣꯡ ꯁ꯭ꯂꯤꯞꯇꯣ ꯃꯃꯜ ꯇꯤꯁꯥꯛꯀ ꯃꯃꯜ ꯇꯥꯡꯕ꯭ꯔꯣ ꯈꯦꯠꯅꯗ꯭ꯔꯗꯤ ꯏꯁꯥ ꯑꯣꯏꯅ ꯍꯥꯡꯁꯦꯅ ꯍꯥꯏꯕ ꯃꯃꯥꯟꯅꯕꯤꯅ ꯉꯁꯥꯏ ꯅꯉꯣꯟꯗ ꯐꯣꯟ ꯇꯧꯔꯛꯄꯗꯣ ꯅꯪ ꯕꯖꯥꯔꯗ ꯂꯩ ꯕ꯭ꯔꯥ ꯂꯩꯔꯗꯤ ꯊꯔꯣꯏ ꯄꯨꯔꯛꯑꯣ ꯄꯨꯔꯛꯑꯣ ꯍꯥꯏꯒꯦ ꯇꯧꯒꯦ ꯑꯩꯁꯨ ꯂꯩꯅꯤ
ꯍꯁ ꯌꯥꯝ ꯁꯥꯢ ꯍꯦ
ꯏꯔꯨꯔꯣ ꯁꯥꯔꯗꯤ ꯑꯃꯨꯛ
ꯏꯔꯨꯔꯁꯨ ꯑꯗꯨꯝ ꯁꯥꯢ
ꯅꯣꯡ ꯇꯕꯔꯣ
ꯇꯥꯗꯦꯗ
ꯑꯩꯈꯣꯏ ꯌꯨꯝ
ꯎꯝ ꯃꯩ ꯃꯩ ꯍꯧꯕ ꯀꯤꯠꯆꯟꯗꯣ
ꯑꯥ
ꯑꯗꯨ ꯉꯔꯥꯡꯅꯨꯡꯗꯥꯡ ꯅꯣꯡ ꯀꯟꯅ ꯆꯨꯕꯒꯤ
ꯃꯩ ꯂꯥꯛꯄ꯭ꯔꯣ ꯉꯁꯤꯗꯤ꯫
ꯂꯥꯛꯑꯦ ꯑꯗꯨ ꯄꯤꯛꯀꯤ ꯑꯣꯛꯀꯤ ꯃꯌꯨꯝꯗꯣ ꯑꯗꯨ ꯃꯅꯥꯛꯇ꯫ ꯕꯦꯝꯕꯨ ꯁꯨꯠꯀꯥ ꯍꯩꯅꯧ ꯍꯩꯅꯧ ꯄ꯭ꯂꯥꯟꯒ ꯂꯩꯕꯗꯨ
ꯎꯝ
ꯑꯗꯨ ꯂꯣꯏ ꯂꯦꯟꯁ꯭ꯂꯥꯏꯠ ꯇꯧꯈ꯭ꯔꯦ꯫
ꯕꯣꯜ ꯌꯦꯡꯅꯗ꯭ꯔꯣ ꯍꯥꯏꯕ
ꯍꯝ
ꯍꯥ
ꯕꯣ
ꯇꯥꯔꯤꯌꯦ
ꯍꯜꯂꯣ
ꯑꯇꯥ
ꯍꯝ
ꯇꯥꯏꯌꯦ ꯍꯥꯏꯌꯣ
ꯕꯣꯜ ꯌꯦꯡꯒꯗ꯭ꯔꯣ ꯍꯥꯏꯕ
ꯌꯦꯡꯑꯣꯏꯗ
ꯌꯦꯡꯉꯣ ꯉꯁꯤ ꯅꯨꯡꯉꯥꯏꯒꯅꯤ꯫
ꯌꯦꯡꯅꯤꯡ
ꯕ꯭ꯔꯥꯖꯤꯜꯒꯖꯞꯄꯥꯟ
ꯌꯦꯡꯒꯗ꯭ꯔꯣ ꯅꯪꯗꯤ꯫
ꯌꯦꯡꯒꯅꯤ ꯄꯨꯡ ꯇꯔꯥ ꯃꯈꯥꯏꯗ꯫
ꯑꯩ ꯇꯨꯝꯕ ꯃꯇꯝꯅꯤ ꯑꯗꯨꯗꯤ꯫
ꯑꯩꯁꯨ ꯇꯨꯝꯕ ꯃꯇꯝꯅꯤ ꯑꯗꯣ ꯕ꯭ꯔꯥꯖꯤꯜ ꯁꯟꯅꯒꯅꯤ ꯌꯦꯡꯅꯤꯡꯉꯤ ꯑꯗꯨ ꯌꯦꯡꯒꯅꯤ꯫ ꯋꯤꯂꯤꯌꯥꯝꯗꯣ ꯎꯝ ꯑꯗꯣ ꯑꯩꯅ ꯁꯣꯁꯦꯁ ꯄꯨꯔꯛꯑꯣ ꯍꯥꯏꯔꯒ ꯍꯧꯖꯤꯛꯐꯥꯎ ꯂꯥꯛꯇꯦꯅꯦ꯫
ꯃꯥꯒꯤ ꯃꯕꯣꯛ ꯃꯊꯛꯇ ꯂꯩꯕꯗꯣ
ꯎꯝ
ꯑꯗꯣ ꯎꯝ ꯁꯣꯔ ꯍꯣꯟꯕ ꯋꯥꯏꯌꯦꯅ꯫ ꯏꯝꯐꯥꯜꯗ ꯄꯨꯈꯤ ꯍꯥꯏꯅꯦ꯫
ꯀꯅꯥ ꯍꯥꯏꯕ
ꯑꯩꯈꯣꯏ ꯌꯨꯝ ꯃꯊꯛꯇ ꯂꯩꯕ ꯑꯉꯥꯡ ꯃꯃꯥꯗꯣ꯫
ꯍꯝ ꯀꯔꯤ
ꯒꯂꯥꯁ ꯆꯠꯀꯗ꯭ꯔꯣ꯫ ꯎꯝ ꯇꯥꯕ꯭ꯔꯣ ꯍꯜꯂꯣ ꯍꯜꯂꯣ ꯍꯜꯂꯣ